ꯇ
ꯎꯝ
ꯑꯣ ꯇꯥꯕ
ꯇꯩꯗ
ꯀꯩꯗꯧꯔꯃꯤꯅꯣ
ꯑꯩ ꯐꯃꯨꯡ ꯀꯥꯈ꯭ꯔꯦꯗ
ꯎ
ꯋꯥꯔꯤ ꯁꯥꯥꯕ ꯂꯣꯏꯔꯕꯣ
ꯎꯝ
ꯀꯔꯤ ꯀꯔꯤ ꯉꯥꯡꯗ
ꯀꯩꯗꯧꯔꯤ ꯀꯩꯅꯣ ꯁꯨꯝꯍꯕꯣꯅ ꯏꯁꯤꯒꯤ
ꯂꯧ ꯆꯠꯂꯦ ꯆꯩꯕ
ꯅ ꯏꯃꯥꯡꯒ ꯋꯥꯔꯤꯔꯤ ꯁꯅꯃꯤ ꯀꯏꯦꯕ
ꯏꯁ ꯈꯣꯏ ꯃꯥꯗ ꯁꯥꯅꯗ꯭ꯔꯗꯤ ꯀꯅꯥꯗ ꯁꯥꯅꯧ ꯍꯥꯏꯅꯣ
ꯏꯁ ꯑꯩ ꯁꯥꯅꯒꯅꯨ ꯍꯥꯏꯕꯗꯤ ꯍꯥꯏꯗꯦ ꯗ ꯑꯗꯨꯁꯨ ꯀꯨꯏꯃꯜꯂꯦ ꯍꯥꯏꯕꯅꯤꯗ
ꯅꯪ ꯁꯥꯎꯔꯤꯗꯨꯗꯤ
ꯑꯗꯨꯅꯦ ꯑꯩ ꯁꯥꯎꯕꯗꯣ ꯅꯪ ꯒ꯭ꯌꯥꯟ ꯇꯥꯗꯦ
ꯒ꯭ꯌꯥꯟ ꯇꯥꯕꯒꯤ ꯍꯥꯏꯕꯅꯤꯗꯅ
ꯑꯗꯨꯅꯦ ꯑꯗꯨꯅꯦ ꯑꯩꯅ ꯑꯩꯅ ꯁꯥꯎꯅꯤꯡꯕꯗꯨꯁꯨ
ꯀꯩꯖꯥꯡ ꯆꯥꯒꯦ
ꯉꯁꯤꯔꯣ ꯉꯁꯤꯗꯤ ꯉꯥ ꯆꯥꯏꯌꯦ ꯅꯣꯏꯗꯤ ꯀꯩ ꯆꯥ
ꯀꯩꯒꯤꯔꯥ ꯉꯥ ꯉꯥꯛꯇ ꯁꯦꯝꯃ ꯉꯥꯔ ꯁꯦꯝꯃ ꯉꯥꯔꯁꯨ ꯈꯪꯗ꯭ꯔꯦ
ꯉꯥ ꯑꯀꯪꯕꯅꯦ
ꯍꯤꯍꯤ ꯍꯥꯌꯦ
ꯉꯥꯔꯪ ꯒ ꯉꯥ ꯑ ꯇꯣꯝ ꯑ ꯀꯔꯤꯕ꯭ꯔꯥ ꯎꯝ ꯕꯤꯟꯁ ꯃꯔꯨꯗꯣ ꯗꯨꯒ ꯑꯂꯨ ꯑꯂꯨꯒ
ꯎꯝ
ꯆꯥꯏ ꯅꯣꯏꯗꯤ ꯀ꯭ꯔꯤ ꯆꯥꯒꯦ
ꯄꯤꯟꯁ ꯃꯔꯨ ꯍꯥꯞꯄꯗꯤ ꯑꯥꯂꯨ ꯍꯥꯞꯇ꯭ꯔꯁꯨ ꯌꯥꯔꯕꯗꯨꯕꯨ ꯈꯣꯏ ꯌꯦꯟ ꯆꯥꯏ
ꯑꯦꯁ ꯅꯣꯏꯅ ꯍꯦꯅ ꯏꯀꯣ
ꯎꯝ ꯍꯥꯏꯔꯒ ꯀꯩꯅꯣ ꯈꯟ ꯈꯜꯂꯒ ꯑꯃꯨꯛ
ꯀꯔꯤ ꯀꯅꯥꯅ ꯂꯩꯕ꯭ꯔꯣ ꯅꯪꯅ ꯂꯩꯕ꯭ꯔꯣ
ꯈꯣꯏ ꯕꯣꯛꯅꯥ
ꯑꯣ ꯅꯪ ꯂꯩꯕꯤꯕ ꯌꯥꯗ꯭ꯔꯣ ꯅꯣꯏꯕꯣꯛ ꯅ
ꯑꯩ ꯑꯩ ꯍꯟꯂꯛꯄꯗ ꯃꯥ ꯂꯩꯔꯒ ꯊꯣꯡꯉꯝꯃꯦ ꯏꯁ ꯃꯤ ꯇꯣꯂꯣꯞ ꯆꯥꯏꯅꯤ ꯀꯩꯅꯣ
ꯏꯁ ꯏꯁ ꯅꯪ ꯄꯨꯡ ꯀꯌꯥꯗ ꯂꯥꯛꯄ꯭ꯔꯣ
ꯄꯨꯡ ꯇꯔꯨꯛ ꯃꯈꯥꯏ ꯇꯥꯔꯝꯗꯥꯏꯗ
ꯊꯦꯡꯉꯤꯀꯣ ꯅꯪꯁꯨ
ꯍꯣꯏ ꯉꯁꯤꯗꯣ ꯑꯁ ꯑꯩ ꯀꯣꯛ ꯉꯥꯎꯕꯅ ꯍꯥꯏꯗꯤ ꯑꯩꯈꯣꯏ ꯀ꯭ꯂꯥꯁꯇ ꯇꯧꯕꯗꯣ ꯅꯨꯄꯥꯒꯤꯗꯤ ꯅꯨꯡꯇꯤꯅꯦꯕ ꯇꯧꯕꯗꯣ ꯑꯗꯨ ꯁꯦꯝꯕꯗꯣ ꯀꯣꯛ ꯉꯥꯎꯕꯗꯣ ꯇꯥꯏꯕꯗꯤ ꯂꯥꯏꯕꯅꯦꯕ ꯑꯗꯨꯕꯨ ꯁꯦꯝꯕꯗꯨꯅꯦ ꯅ꯭ꯌꯨꯁ ꯄꯦꯄꯔꯒꯨꯝꯕꯗ ꯍꯥꯟꯅ ꯁꯦꯝꯗꯣꯛꯑꯦꯕ ꯑꯗꯨꯗꯣ ꯃꯇꯝ ꯆꯡꯉꯦ
ꯏꯃꯥꯟꯅꯕꯤꯗ ꯐꯤ ꯂꯩꯔꯛꯑꯣ ꯍꯥꯏꯔꯒ ꯌꯥꯝ ꯄꯤꯛꯄ ꯂꯩꯔꯛꯑꯦ
ꯅꯍꯥꯟ ꯅꯪꯅ ꯒꯥꯎꯟ ꯍꯥꯏꯕꯗꯨꯁꯨ ꯑꯩ ꯁꯦꯝꯕ ꯅꯪꯗ꯭ꯔꯦ
ꯑꯗꯣ ꯍꯥꯟꯅ ꯁꯤꯝꯄꯜ ꯒꯥꯎꯟ ꯁꯨꯝ ꯋꯦꯗꯤꯡꯒꯤ ꯅꯠꯇꯕ ꯁꯤꯝꯄꯜ ꯒꯥꯎꯟ ꯂꯩꯗꯅ
ꯎꯝ
ꯄꯥꯔꯇꯤꯒꯨꯝꯕꯗ ꯍꯥꯞꯄ ꯂꯦꯌꯦꯗꯅ ꯑꯗꯨꯒꯨꯝꯕꯗꯣ ꯍꯥꯟꯅ ꯁꯦꯝꯔꯛꯑꯣ ꯍꯥꯏꯗꯤ ꯍꯥꯟꯅ ꯁꯦꯝꯅꯕꯒꯗꯣ ꯋꯦꯗꯤꯡ ꯒꯥꯎꯟꯗꯣ ꯑꯥꯏ ꯑꯩꯗꯤ ꯋꯦꯗꯤꯡ ꯒꯥꯎꯟꯗꯣ ꯀꯣꯛ ꯁꯥꯏ ꯍꯧꯖꯤꯛ
ꯍꯤ ꯍꯤ ꯍꯤ
ꯋꯦꯗꯤꯡ ꯒ꯭ꯔꯥꯎꯟꯗ ꯑꯃꯈꯛꯇ ꯑꯣꯏꯔꯣꯏꯕ ꯅꯠꯇꯦ ꯑꯅꯤ ꯑꯍꯨꯝ ꯒꯨꯝꯕ ꯑꯣꯗꯔ ꯅꯠꯇꯦ ꯑꯩꯗꯤ ꯇꯝꯔꯤꯅꯤꯗꯅ ꯐꯖꯅ ꯁꯥꯕ ꯉꯝꯗ꯭ꯔꯤꯕꯅꯤꯅ ꯑꯅꯤ ꯑꯍꯨꯝ ꯒꯨꯝꯕ ꯁꯥꯗꯣꯏꯅꯦꯕ ꯑꯗꯣ ꯑꯃꯔꯛ ꯂꯩꯕꯗ ꯂꯤꯁꯤꯡ ꯑꯅꯤꯒꯒꯨꯝꯕ ꯀꯨꯝꯃꯤ ꯍꯥꯏ ꯑꯗꯨꯒ ꯑꯗꯨ ꯑꯣꯏꯔꯗꯤ ꯁꯤꯔꯅꯤ ꯄꯩꯁꯥ ꯂꯩꯗ꯭ꯔ ꯀꯥꯟꯁꯤꯗ
ꯑꯩ ꯀꯣꯛ ꯄꯥꯡꯉꯒ ꯂꯣꯏꯔꯦ
ꯐꯤꯗꯣ ꯃꯤꯇ꯭ꯔ ꯅꯤꯄꯥꯜ ꯃꯥꯄꯜ ꯒꯨꯝꯕ ꯆꯪꯉꯦ ꯍꯥꯏꯌꯦꯕ ꯋꯦꯗꯤꯡꯒꯤꯗꯤ ꯐꯤ ꯌꯥꯝ ꯆꯥꯡꯉꯤꯗꯅ ꯑꯗꯨꯒ ꯆꯥꯎꯁꯨ ꯆꯥꯎꯔꯒ ꯀꯩꯅꯣ ꯇꯧꯕꯅꯤꯅꯀꯣ ꯑꯗꯒꯤ ꯅꯤꯄꯥꯜ ꯃꯄꯜꯒꯨꯝꯕ ꯆꯥꯡꯉꯦ ꯍꯥꯏꯌꯦꯕ
ꯅꯪ ꯌꯥꯔꯗꯤ ꯗꯨꯀꯥꯟ ꯑꯃ ꯍꯥꯡꯉꯣꯗꯅ
ꯑꯩꯒꯤ ꯈꯧꯁ ꯂꯣꯏꯗ꯭ꯔꯅ ꯑꯗꯨꯒꯤ ꯍꯥꯡꯉꯦ ꯄ꯭ꯂꯥꯅꯦꯠ ꯑꯣꯏꯔꯦ ꯑꯗꯨꯕꯨ ꯂꯣꯏꯗ꯭ꯔꯤꯕꯅꯤꯅ ꯍꯧꯖꯤꯛꯇꯤ
ꯎꯝ ꯍꯣꯏ ꯐꯩ ꯐꯩ ꯍꯥꯡꯅꯕꯗꯤ ꯍꯣꯠꯅꯧꯀꯣ
ꯍꯣꯠꯅꯔꯒꯗꯕꯅꯤ
ꯎꯝ ꯑꯗꯨꯒ ꯑꯗꯨꯗ ꯑꯗꯨꯝ ꯂꯩꯕ
ꯇ
ꯑ ꯉꯁꯤ ꯉꯁꯤꯗ ꯑꯩ ꯌꯥꯝ ꯋꯥꯏꯑꯦ ꯑꯁꯦꯡꯕ
ꯀꯩ ꯀꯩ ꯇꯧꯒꯦ ꯐꯝꯕ ꯈꯠꯇ ꯑꯣꯏꯔꯒ
ꯐꯃ ꯉꯥꯛꯇꯕꯨ ꯑꯩ ꯑꯥ ꯐꯝꯕꯁꯦ ꯋꯥꯕꯅꯤꯅꯦ ꯏꯕꯦꯝꯃꯥ
ꯍꯝ ꯃꯤꯅ ꯇꯦꯛꯁ ꯊꯥꯕꯁꯨ ꯈꯨꯝꯕꯤꯗꯕ
ꯍ ꯅꯪꯗꯦ ꯑꯩ ꯀꯔꯤꯔꯥ ꯅꯪꯅꯗꯤ ꯏꯂꯥꯏ ꯂꯥꯏꯅ ꯍꯥꯏꯌꯦ
ꯎꯝ
ꯑꯩ ꯇꯦ ꯇꯥꯕ ꯍꯥꯏꯌꯦꯕ ꯂꯥꯏꯔꯤ
ꯈꯨꯝꯕ ꯅꯪꯗ꯭ꯔꯗꯤ ꯈꯨꯝꯕ ꯁꯥꯡꯗ꯭ꯔꯗꯤ ꯇꯦꯁꯇꯣ ꯌꯦꯡꯕꯤꯒꯅꯨ
ꯑꯩꯌ ꯎ ꯃꯔꯛ ꯃꯔꯛ ꯌꯦꯡꯕ ꯑꯩ ꯑꯩ ꯑꯩ ꯕ꯭ꯔꯦꯛꯐꯥꯁ ꯇꯧꯕ ꯀꯥꯟꯗ ꯈꯛꯇꯅꯤ ꯁꯪꯕ ꯅꯥꯏꯜ
ꯅꯣꯏ ꯃꯥꯅ ꯀꯩ ꯍꯥꯏꯌꯦ ꯍꯥꯏꯕ
ꯑꯩꯈꯣꯏ ꯃꯥꯟꯅꯒ꯭ꯔꯤ ꯍꯥꯏꯕ
ꯅꯪ ꯍꯧꯖꯤꯛ ꯅꯪ ꯑꯩꯈꯣꯏ ꯃꯥ ꯍꯥꯏꯕ ꯅꯠꯇ꯭ꯔꯣ
ꯑꯩꯈꯣꯏ ꯏꯃꯥꯅ ꯆꯥꯛ ꯊꯣꯡꯂꯝꯃꯦ ꯈꯔ ꯈꯔ ꯒ꯭ꯌꯥꯟ ꯇꯥꯅꯁꯤꯍꯦ ꯍꯥꯏ ꯆꯥꯔꯒ ꯆꯥꯔꯒ ꯆꯥꯔꯒ ꯆꯠꯄꯥ ꯊꯣꯛꯄ ꯈꯛꯇ ꯇꯧꯅꯨ ꯈꯔ ꯈꯔ ꯒ꯭ꯌꯥꯟ ꯇꯥꯅꯁꯤ ꯑꯩꯅꯤ
ꯀꯔꯤꯒꯤ ꯑꯗꯨꯗꯤ ꯀꯔꯤ ꯃꯔꯝꯗꯒꯤ
ꯑꯁ ꯃꯔꯝ ꯈꯪꯗ꯭ꯔꯣ ꯅꯪ ꯌꯨꯝꯗ ꯃꯤ ꯀꯅꯥꯁꯨ
ꯍꯅ ꯅꯣꯏꯗꯨꯗ ꯈꯣꯏ ꯂꯩꯛꯏꯗꯅ ꯑꯦ ꯅꯣꯏꯗꯨꯗ ꯑꯃꯥ ꯅꯨꯄꯤ ꯊꯤꯔꯦ ꯍꯥꯏꯕ ꯅꯠꯇ꯭ꯔꯣ
ꯍꯣꯏ ꯃꯥꯥꯏ ꯃꯥ ꯃꯥ ꯃꯥꯏ ꯅꯨꯄꯤ ꯃꯅꯥ ꯆꯠꯈ꯭ꯔꯦ ꯑꯃꯨꯛ ꯑꯉꯥꯡ ꯁ꯭ꯀꯨꯜ ꯀꯥꯑꯕꯅꯤꯅꯀꯣ ꯑꯉꯥꯡ ꯁ꯭ꯀꯨꯜ ꯀꯥꯑꯕꯅꯤꯅ ꯃꯣꯏꯗꯤ ꯃꯣꯏ ꯃꯣꯏ ꯂꯩꯐꯝꯗ ꯆꯠꯈ꯭ꯔꯦ ꯑꯃꯨꯛ ꯑꯗꯨ ꯅꯍꯥꯟ ꯑꯉꯥꯡ ꯑꯉꯥꯡ ꯁꯨꯇꯤ ꯂꯥꯛꯄꯅꯦꯕ ꯑꯗꯨ ꯂꯥꯛꯄꯗꯣ ꯂꯣꯏꯈ꯭ꯔꯕ ꯃꯣꯏ ꯁ꯭ꯀꯨꯜ ꯀꯥꯕ ꯍꯧꯔꯕ ꯑꯗꯨꯒꯤ ꯎ ꯑꯃꯨꯛ ꯆꯠꯈ꯭ꯔꯕ ꯃꯣꯏꯗꯣ
ꯂꯩꯁꯤ ꯀꯩꯁꯤꯔꯞ ꯎꯃ
ꯑꯟꯗꯔꯁꯇꯦꯟ
ꯈꯨꯟꯗ ꯁ꯭ꯀꯨꯜ ꯐꯕ ꯂꯩꯇ꯭ꯔꯣꯍꯥꯏꯁꯦ
ꯂꯩꯌꯦ ꯒꯕꯔꯃꯦꯟ ꯁ꯭ꯀꯨꯜ ꯂꯩꯌꯦ ꯒꯕꯔꯃꯦꯟ ꯄ꯭ꯔꯥꯏꯃꯔꯤ ꯁ꯭ꯀꯨꯜ ꯂꯩꯌꯦ ꯄ꯭ꯔꯥꯏꯕꯦꯠꯀꯤ ꯂꯩꯌꯦ
ꯌꯥꯝ ꯂꯤꯡꯕ ꯌꯥꯝ ꯂꯤꯡꯕ ꯃꯐꯝꯗ ꯇꯝꯍꯟꯅꯤꯡꯕꯗꯣ ꯃꯤꯗꯨ ꯄꯩꯁꯥ ꯄꯥꯏꯕꯅꯤꯅ
ꯍꯣꯏ
ꯃꯤꯗꯤ ꯄꯩꯁꯥ ꯄꯥꯏ ꯃꯤꯅ
ꯃꯆꯥ ꯀꯌꯥ ꯁꯨꯔꯦ
ꯃꯆꯥ ꯑꯃ ꯉꯥꯛꯇ ꯐꯖꯅ ꯁꯦꯝꯕꯤꯔꯤ ꯃꯣꯏꯗꯤ
ꯍꯣ
ꯃꯆꯥ ꯅꯨꯨꯄꯤꯅꯦ ꯂꯥꯏꯔꯤꯛ ꯌꯥꯝ ꯍꯩꯕꯅꯦ ꯍꯩ ꯂꯥꯁ ꯌꯥꯔꯗ ꯀꯥꯕꯗ ꯉꯥꯏꯔꯤ ꯐꯥꯔꯁ ꯄꯣꯖꯤꯁꯟ ꯂꯧ ꯋꯥꯅꯤ
ꯎꯝ
ꯀ꯭ꯂꯥꯁ ꯏꯁꯇꯨꯗꯦꯟ ꯑꯗꯨ ꯌꯥꯝꯕꯗ ꯃꯥꯅ ꯇꯣꯄꯔ ꯂꯥꯎꯔꯤꯕꯅꯤ
ꯌꯥꯝ ꯍꯩꯔꯦ
ꯂꯥꯏꯔꯥꯛ ꯌꯥꯝ ꯍꯩꯕꯅꯦ
ꯆ ꯑꯩꯈꯣꯏ ꯆꯦ ꯃꯆꯥꯅ ꯀꯥꯕ ꯁ꯭ꯀꯨꯜꯗꯤ ꯀꯣ
ꯍ
ꯄꯥꯔꯁꯦꯟꯇꯦꯖꯇꯨ ꯌꯥꯝ ꯐꯩꯌꯦ ꯃꯥꯒꯤꯗꯣ ꯅꯥꯏꯟꯇꯤ ꯁꯚꯦꯟꯒꯨꯝꯕꯅꯦꯕ ꯅꯪꯗꯤ ꯁꯚꯦꯟ ꯄꯣꯏꯟ ꯀꯤꯌꯥꯔ ꯀꯥꯎꯈ꯭ꯔꯦ ꯑꯗꯨꯒ ꯗꯤꯕꯤꯖꯟꯗꯨꯁꯨ ꯗꯤꯁꯇꯤꯡꯁꯟꯅꯦꯕ ꯔꯦꯡꯗꯤ ꯁꯦꯚꯦꯟꯇꯤꯟ ꯆꯠꯂꯦ ꯃꯤ ꯄꯥꯁ ꯇꯧꯕ ꯌꯥꯝꯃꯟꯕꯒꯤꯦ ꯍꯥꯏꯗꯤ ꯃꯣꯏꯗꯣ ꯄꯣꯏ ꯄꯣꯏꯟ ꯄꯣꯏꯟꯗꯩ ꯂꯧꯋꯦꯕ ꯃꯣꯏꯒꯤꯗꯣ ꯑꯗꯨꯒꯤ ꯑ ꯃꯥꯒꯤꯗꯨꯣ ꯍꯥꯏꯔꯗꯤ ꯋꯥꯟꯗꯒꯤ ꯐꯥꯏꯚ ꯃꯅꯨꯡꯗ ꯂꯩꯕ ꯌꯥꯕꯅꯤ ꯃꯥꯒꯤꯗꯣ ꯗꯤꯁꯇꯤꯡꯁꯟꯁꯨ ꯂꯥꯛꯑꯦ ꯑꯗꯨꯒ ꯄꯥꯔꯁꯦꯟꯇꯦꯖ ꯑꯗꯨꯁꯨ ꯅꯥꯏꯟꯗ ꯁꯚꯦꯟ ꯍꯦꯜꯂꯤꯦꯕ ꯑꯗꯨꯣꯔꯦ ꯁꯕꯦꯟꯇꯤꯟꯗꯅꯤ ꯃꯣꯏꯒꯤꯗ ꯌꯥꯝ ꯂꯨꯕꯅꯦ ꯏꯃꯅꯅꯕꯅꯤ ꯌꯦ ꯑ ꯃꯥꯒꯤꯦ ꯀꯤ ꯔꯤꯖꯜ ꯃꯥꯒꯤ ꯔꯤꯖꯜꯁꯤꯗꯤ ꯗꯤꯁꯇꯤꯡꯁꯟ ꯂꯥꯛꯑꯗꯤ ꯃꯥꯒꯤ ꯄꯥꯔꯁꯦꯟꯇꯦꯖꯇꯨ ꯌꯦꯡꯉꯗꯤ ꯐꯥꯔꯁ ꯁꯦꯀꯦꯟꯗ ꯂꯥꯛꯄ ꯌꯥꯕ ꯄꯥꯔꯁꯦꯟꯇꯦꯖꯅꯤꯍꯦꯛ ꯍꯥꯏꯔꯛꯑꯦ ꯄꯥꯔꯁꯦꯟꯇꯦꯖꯇꯤ ꯌꯥꯝ ꯊꯤꯕ ꯅꯠꯇꯦꯕ ꯃꯥꯒꯤꯗꯣ
ꯍꯥ ꯌꯥꯝ ꯕꯅꯤ ꯑꯩ ꯅꯪꯉꯣꯟꯗ ꯀꯩꯅꯣꯝꯃ
ꯀ꯭ꯔꯤ ꯑꯣ ꯏꯁ ꯄꯤꯛꯇ꯭ꯔꯨꯀꯥꯛ ꯇꯧꯔꯒ ꯌꯥꯝ ꯁꯦꯡꯗꯧ ꯃꯥꯜꯂꯦ ꯃꯆꯥꯛꯇꯣ ꯋꯥ ꯌꯥꯝ ꯍꯥꯏꯌ ꯋꯥ ꯌꯥꯝ ꯄꯦꯅꯤꯉꯥꯏ ꯃꯥꯜꯂꯦ
ꯍꯤ ꯍꯤ ꯍꯤ ꯄꯤꯛꯇꯔꯤꯗ ꯇꯧꯔꯒ ꯌꯥꯝ ꯁꯤꯡꯕ ꯁꯥꯕꯅꯦ ꯁꯤꯅꯤ ꯁꯤ ꯅꯨꯄꯤꯗ ꯍ ꯃꯁꯛ ꯂꯣꯏꯅ ꯐꯖꯕꯅꯦ ꯃꯣꯏꯁꯦ
ꯐꯖꯩ ꯐꯖꯩ
ꯏꯌꯥꯝꯕ ꯏꯌꯥꯝꯕ ꯑꯍꯟꯒꯤꯁꯨ ꯅꯨꯄꯤꯅꯦꯕ ꯅꯨꯄꯤ ꯉꯥꯛꯇꯍꯦ ꯅꯨꯄꯤ ꯉꯥꯛꯇꯥ ꯅꯨꯄꯤ ꯌꯦꯡꯅꯤꯡꯗꯕꯅ ꯅꯨꯄꯤ ꯉꯥꯛꯇꯥ
ꯋꯥ ꯅꯣꯏ ꯅꯨꯄꯤ ꯋꯥꯠꯄꯒꯤ ꯅꯨꯄꯤ ꯉꯥꯛꯇ ꯄꯣꯛꯄꯅꯤ ꯀꯩꯅꯣ
ꯑꯗꯨ ꯑꯗꯨꯅꯦ
ꯍꯣꯏ ꯅꯌꯥꯝꯕ ꯀꯌꯥ ꯅꯨꯄꯤ ꯊꯤꯈ꯭ꯔꯕꯣ ꯍꯥꯏꯁꯦ
ꯑꯅꯤꯅꯦ ꯑꯅꯤꯅꯦ
ꯅ ꯑꯃꯥ ꯍꯥꯏꯕ ꯅꯠꯇꯔꯦ ꯅꯍꯥꯅ ꯑꯌꯥꯝꯕ ꯑꯃ ꯅꯨꯄꯤ ꯊꯤꯔꯣ ꯍꯥꯏꯕ ꯅꯠꯇ꯭ꯔ
ꯏꯌꯥꯝꯕ ꯑꯍꯟꯅꯦ ꯑꯍꯟꯅꯦ ꯏꯌꯥꯝꯕ ꯑꯍꯥꯟꯒꯤ ꯃꯈꯥꯅꯦꯕ ꯏꯝꯐꯥꯜ ꯀꯩꯅꯣꯗ ꯂꯩꯕꯗꯣ
ꯎꯝ
ꯅꯣꯏꯔꯣꯝꯗ ꯂꯩꯕꯗꯣ
ꯎꯝ ꯑꯗꯨꯗꯤ ꯑꯍꯟꯗꯨꯗꯤ ꯀꯥꯏꯗꯥ
ꯑꯗꯤ ꯗꯤꯃꯄꯨꯔꯗ ꯑ
ꯃꯣꯏꯅ ꯅꯨꯄꯤ ꯊꯤꯔꯁꯦ ꯅꯣꯏꯒꯤ ꯀꯅꯥꯗꯤꯅꯦ ꯑꯗꯨꯗꯤ ꯂꯩꯐꯝꯗꯤ ꯐꯝꯅ ꯄꯨꯔꯒ ꯆꯠꯂꯦ
ꯍꯩꯌꯦ ꯍꯌꯦꯡ ꯑꯩꯒꯤꯁꯨ ꯑꯗꯨꯃꯥꯏꯅ ꯇꯥꯎꯔ ꯇꯥꯎꯗꯧꯔ ꯈꯪꯗꯦ ꯀꯥꯟꯅꯗꯦ ꯌꯨꯝꯗ ꯀꯅꯥꯁꯨ ꯂꯩꯇꯦ ꯑꯗꯨꯒꯤ ꯌꯨꯝꯗ ꯑꯩꯕꯨ ꯑꯩꯁꯨ ꯌꯥꯝ ꯋꯥꯕꯀꯣ ꯊꯕꯛ ꯆꯠꯄꯒꯤ ꯑꯁꯤꯗ ꯏꯃꯥꯅ ꯀꯅꯥꯅ ꯌꯦꯡꯒꯅꯤ ꯏꯄꯥꯅ ꯀꯅꯥꯅ ꯌꯦꯡꯒꯅꯤ ꯋꯥꯔ ꯖꯥꯠꯅꯤ ꯑꯗꯨꯒꯤ ꯑꯩꯁꯦ ꯈꯪꯒꯠ ꯑꯟꯗꯥ ꯂꯩꯔꯤꯝꯅꯦꯕ ꯌꯥꯝ ꯋꯥꯈ꯭ꯔꯖꯥꯠꯅꯤ ꯊꯥꯎ ꯇꯤꯡꯅ
ꯃꯣꯏꯅ ꯃꯣꯏꯅ ꯅꯨꯄꯤ ꯊꯤꯔꯒ ꯂꯩ ꯄꯥꯎ ꯂꯩ ꯄꯥꯎ ꯄꯨꯔ ꯂꫭꯛ ꯅꯤꯡꯉꯦ
ꯑꯗꯨꯅꯤ ꯅꯨꯄꯥ ꯍꯥꯏꯁꯦ ꯑꯗꯨꯅꯤ ꯅꯨꯄꯥ ꯍꯥꯏꯁꯦ ꯁꯤꯗ ꯌꯨꯝꯗ ꯀꯅꯥ ꯂꯩꯕ꯭ꯔꯥ ꯀꯅꯥꯁꯨ ꯂꯩꯔꯤꯦ
ꯑꯗꯨꯁꯨ ꯃꯣꯏ ꯅꯨꯄꯤꯗꯤ ꯊꯝꯂꯝꯕ ꯌꯥꯏꯅꯦ ꯌꯨꯝꯗ ꯃꯤ ꯂꯩꯇ꯭ꯔꯗꯤ
ꯃꯁꯥ ꯃꯁꯥꯒꯤ ꯃꯣꯏꯗꯤ ꯃꯣꯏꯗꯤ ꯁꯥꯔꯚꯤꯁ ꯇꯧꯝꯅꯤꯅꯀꯣ ꯃꯣꯏ ꯃꯁꯥ ꯃꯁꯥ ꯄꯨꯕꯅꯦꯕ ꯁꯔꯚꯤꯁ ꯇꯧꯕ ꯃꯐꯝꯗ ꯂꯩꯕꯅꯦꯕ ꯁꯤ ꯑꯉꯥꯡꯗꯣ ꯁꯤ ꯕꯤ ꯑꯦꯁ ꯁꯤꯗꯥ ꯀꯥꯕꯅꯦꯕ ꯁꯤ ꯕꯤ ꯁꯤꯒꯤ ꯀꯩꯅꯣꯅꯦꯕ ꯀꯣꯔ ꯃꯣꯏꯗꯤ ꯁ꯭ꯀꯨꯜꯅꯦꯕ ꯑꯗꯣ ꯑꯍꯟꯒꯤ ꯃꯆꯥꯅ ꯍꯦꯟꯅ ꯃꯁꯛ ꯐꯖꯩꯌꯦ ꯁꯤꯅ
ꯊꯥꯔꯛꯑꯣ ꯑꯗꯨꯗꯤ ꯑꯗꯨꯗꯤ ꯊꯥꯔꯛꯑꯣ
ꯑꯍꯥꯟꯒꯤ ꯃꯆꯥꯗꯣ ꯌꯥꯝ ꯆꯥꯎꯔꯕꯅꯤꯅ ꯑꯥꯟ ꯃꯆꯥꯗ ꯌꯥꯝ ꯃꯁꯠ ꯐꯖꯥꯕꯅꯤ